ꯑꯥꯁ
ꯍꯜꯂꯣ
ꯍꯜꯂꯣ
ꯍꯜꯂꯣ ꯇꯥ ꯇꯥꯕ꯭ꯔꯣ
ꯇꯥꯕ꯭ꯔꯣ ꯅꯪꯒꯤ ꯈꯣꯖꯦꯟ ꯌꯥꯝ ꯇꯞꯅ ꯇꯞꯅ ꯇꯥꯏꯌꯦ
ꯇꯥꯔꯕꯣ
ꯍꯣꯏ ꯇ ꯇꯥꯕ ꯕꯨꯗꯤ ꯇꯥꯏꯕꯀꯣ ꯌꯥꯝ ꯎꯝ ꯀꯔꯤ ꯍꯥꯏꯁꯤꯔꯥ ꯃꯃꯤ ꯁꯥꯃꯤ ꯍꯥꯏꯒꯗ꯭ꯔꯥ ꯑꯗꯨꯃꯥꯏꯅ
ꯅꯇꯥꯏ ꯀꯩꯒꯤꯅꯣ ꯈꯪꯗꯦ ꯑꯩꯅ ꯑꯩꯅ ꯐꯣꯟ ꯇꯧꯕꯗꯤ ꯁꯨꯃꯥꯏꯅ ꯇꯞꯅ ꯇꯥꯏ ꯇꯥꯏ ꯂꯣꯏ ꯍꯥꯏꯌꯦ
ꯍꯣꯏ ꯌꯥꯝ ꯇꯞꯅ ꯇꯥꯏ ꯀꯔꯤꯒꯤꯔ ꯀꯣ
ꯑꯥ
ꯐꯖꯅ ꯀꯟꯅ ꯀꯟꯅ ꯂꯥꯎꯔꯒ ꯉꯥꯡꯉꯨ ꯁꯪꯉꯒ ꯉꯥꯡꯉꯨ
ꯀ꯭ꯌꯥꯝ ꯀꯟꯅ ꯉꯥꯡꯉꯨ ꯍꯥꯏꯅꯣ ꯀ꯭ꯌꯥꯝ ꯀꯟꯅ ꯂꯥꯎꯔꯒ ꯉꯥꯡꯉꯨ ꯍꯥꯏꯅꯣ
ꯈꯪꯗꯦ ꯑꯗꯨꯕꯨꯗꯤ ꯇꯥꯕ ꯅꯨꯡꯉꯥꯏꯒꯗꯕꯒꯤ ꯆꯥꯡꯗꯀꯣ ꯈꯔ ꯀꯟꯅ ꯉꯥꯡꯉꯨ
ꯑꯩꯅ ꯍꯥꯏꯁꯦ ꯑꯝꯇ ꯇꯥ ꯑꯝꯇ ꯇꯥꯕ ꯉꯝꯗ꯭ꯔꯕꯣ
ꯈꯪꯗꯦ ꯑꯩ ꯅꯥꯄꯪꯕꯒꯤꯔ ꯌꯦꯡꯊꯣꯛꯇ꯭ꯔꯗꯤ ꯌꯥꯗ꯭ꯔꯦ
ꯑꯥꯎ ꯗꯣꯛꯇꯔ ꯆꯠꯂ ꯑꯝꯇ ꯌꯦꯡꯊꯣꯛꯎꯔꯣ
ꯌꯦꯡꯉꯨꯗꯣꯏꯅꯦ ꯍꯣꯔꯦꯟꯔ ꯍꯌꯦꯡꯔ
ꯎꯝ ꯀꯩꯗꯧꯔꯝꯃꯤꯅꯣ
ꯍꯦꯟ ꯑꯁ ꯅꯪꯒꯤ ꯐꯣꯟ ꯂꯥꯛꯄ ꯉꯥꯏꯔꯤꯅꯤꯅꯦ ꯑꯩꯁꯦ
ꯑꯣ ꯑꯩꯒꯤ ꯐꯣꯟ ꯂꯥꯛꯄ ꯉꯥꯏꯔꯝꯃꯤꯔꯣ
ꯍꯣꯏ ꯂꯥꯛꯃꯟꯗꯕꯒꯤ ꯇꯨꯝꯃꯁꯤꯔꯥ ꯈꯜꯂꯤꯅꯦ
ꯑꯣ ꯑꯩ ꯑꯍꯥꯟꯕ ꯇꯧꯔꯝꯃꯦ ꯅꯪ ꯕꯤꯖꯤ ꯂꯩꯍꯧꯋꯦ
ꯑꯥ ꯃꯔꯥꯏꯕꯛ ꯐꯩ ꯍꯧꯖꯤꯛ ꯇꯧꯕ ꯐꯪꯕꯁꯦ
ꯑꯥ ꯆꯥꯛ ꯏꯁꯤꯡ ꯆꯥꯔꯕꯣ
ꯍꯣꯏ ꯆꯥꯔꯦ
ꯀꯩ ꯃꯊꯦꯜ ꯆꯔꯒꯦ
ꯉꯁꯤꯁꯦ ꯑꯂꯨꯒ ꯌꯦꯟꯗꯦꯝꯒ ꯍꯋꯥꯏ ꯉꯥꯎꯕꯒ ꯁꯥꯏ
ꯑꯣ ꯌꯨꯝ ꯀꯩ ꯄꯥꯜꯂꯕꯣ ꯅꯠꯇ꯭ꯔꯒ ꯂꯩꯁꯥ
ꯄꯂꯦ ꯑꯦꯗꯤ ꯄꯂꯦ ꯏꯆꯕ ꯂꯩꯔꯦ
ꯑꯣ
ꯅꯪꯗꯤ ꯅꯨꯄꯤ ꯊꯤꯔꯕꯣ
ꯑꯩꯗꯤ ꯊꯤꯗ꯭ꯔꯤꯌꯦ
ꯄꯥꯈꯪ ꯑꯣꯏꯔꯤꯌꯦ
ꯑꯥꯎ ꯄꯈꯟ ꯑꯣꯏꯔꯤꯌꯦ
ꯄꯥꯈꯪꯁꯤꯡꯒꯤ ꯑꯩꯅ ꯅꯨꯄꯤ ꯊꯤꯕ ꯌꯥꯝ ꯍꯩꯕꯅꯦ ꯅꯨꯄꯤ ꯊꯤꯕꯤꯌꯨꯔꯣ
ꯇꯤꯚꯤ ꯅꯨꯗ ꯋꯥꯠꯂꯤꯌꯦ
ꯀꯔꯤꯅꯣꯗ ꯍꯧꯖꯤꯛꯀꯥꯟꯗꯤ ꯑꯉꯥꯡ ꯑꯣꯏꯔꯁꯨ ꯅꯨꯄꯤ ꯀꯣꯏꯕ ꯉꯥꯛꯇꯅꯤ ꯅꯪꯅ ꯀꯔꯤꯒꯤ ꯋꯥꯠꯂꯤ ꯍꯥꯏꯔꯤꯅꯣ
ꯑꯩ ꯊꯕꯛ ꯇꯧꯗ꯭ꯔꯤꯌꯦ ꯊꯕꯛ ꯇꯧꯔꯀꯥꯟꯗ ꯑꯣꯏꯅ ꯀꯣꯏꯔꯒꯦ
ꯎꯝ ꯒ꯭ꯌꯥꯟ ꯇꯥꯕ ꯁꯥꯔꯤꯅꯤꯅꯦ
ꯒ꯭ꯌꯥꯟ ꯇꯥꯕ ꯁꯥꯕ ꯅꯠꯇꯦꯗ
ꯍꯧꯖꯤꯛꯀꯥꯟꯁꯦ ꯅꯨꯄꯤ ꯊꯤꯕꯤꯒꯦ ꯍꯥꯏ ꯍꯥꯏꯕꯗ ꯍꯔꯥꯎ ꯍꯔꯥꯎ ꯌꯥꯅꯕ ꯉꯥꯛꯇꯅꯤ ꯅꯪꯗꯤ ꯀꯔꯤꯒꯤꯔꯣ
ꯑꯩꯗꯣ ꯄꯥꯝꯗꯕ ꯑꯗꯨ
ꯑꯁ ꯌꯥꯝꯐꯅꯦ ꯅꯪꯒꯤ ꯏꯃꯥ ꯏꯄꯥꯁꯤꯡꯅ ꯍꯔꯥꯎꯔꯝꯃꯅꯤ ꯑꯗꯨꯗꯤ
ꯎꯝ ꯍꯔꯥꯎꯔꯦ ꯃꯣꯏ
ꯃꯔꯔꯥꯏꯃꯛ ꯐꯩ ꯀꯩ ꯏꯟꯁꯥꯡ ꯆꯥꯔꯒꯦ
ꯊꯔꯣꯏ ꯊꯣꯡꯕ ꯆꯥꯏ ꯉꯁꯤꯗꯤ
ꯑꯁ ꯌꯥꯝ ꯍꯥꯎꯕꯅꯤꯅꯦ
ꯑꯥꯎ ꯍꯥꯎꯏ ꯀꯨꯏꯔꯦ ꯆꯥꯗꯕꯗꯒꯤ ꯅꯣꯡ ꯐꯥꯗꯣꯛ ꯆꯥꯕꯅꯦ
ꯅꯣꯢꯗꯤ ꯀꯨꯏꯅ ꯆꯥꯔꯨꯗ꯭ꯔꯒ ꯑꯃꯨꯛ ꯆꯥꯕ ꯌꯥꯏ ꯑꯩꯈꯣꯏꯗꯤ ꯀꯨꯏꯅ ꯆꯥꯕ ꯐꯪꯗꯦ ꯍꯥꯏꯅꯤꯡꯉꯥꯏꯁꯨ ꯂꯩꯇ꯭ꯔꯦ ꯑꯩꯅ ꯂꯩꯔꯤꯕ ꯌꯨꯝꯁꯦ ꯆꯥꯗꯕꯅꯤꯅꯀꯣ ꯂꯣꯠꯅ ꯂꯣꯠꯅ ꯑꯗꯨꯝ ꯆꯥꯔꯦ ꯆꯥꯅꯤꯡꯕ ꯀꯥꯟꯗ
ꯑꯗꯨꯗꯤ ꯃꯄꯥꯟ ꯊꯣꯛꯑ ꯊꯣꯛꯑꯒ ꯍꯣꯇꯦꯜꯗ ꯆꯥꯕꯗꯤ
ꯑꯁ ꯑꯗꯨꯁꯨ ꯌꯥꯕꯖꯥꯠꯅꯤ ꯑꯗꯣ ꯃꯄꯥꯟ ꯊꯣꯛꯑꯒ ꯆꯥꯕꯗꯨꯁꯨ ꯀꯣ ꯏꯊꯟꯇ ꯆꯠꯄꯗꯨꯗꯤ ꯅꯨꯡꯉꯥꯏꯇꯦꯅꯦ ꯃꯔꯨꯞꯁꯤꯡ ꯀꯔꯤ ꯈꯪꯅꯕꯁꯤꯡꯒ ꯄꯨꯟꯅ ꯆꯠꯂꯗꯤ ꯅꯨꯡꯉꯥꯏꯗꯅ
ꯃꯥꯅꯦ ꯃꯥꯅꯦ
ꯑꯗꯨꯏꯗꯒꯤ ꯏꯊꯟꯗ ꯆꯠꯂꯒ ꯊꯔꯣꯏ ꯆꯨꯞꯄꯒ ꯆꯥꯔꯒ ꯂꯩꯔꯗꯤ ꯅꯨꯡꯉꯥꯏꯇꯦꯗꯅ
ꯎꯝ ꯊꯕꯛ ꯆꯠꯇ꯭ꯔꯣ ꯊꯕꯛ ꯑꯝꯇ ꯆꯠꯇ꯭ꯔꯣ ꯌꯨꯝꯗ ꯁꯨꯝ ꯂꯩꯕ꯭ꯔꯣ
ꯍꯣꯏ ꯌꯨꯝꯗ ꯑꯗꯨꯝ ꯂꯩ ꯒꯦꯠ ꯃꯄꯥꯟꯗꯒꯤ ꯊꯣꯛꯇꯕ ꯃꯇꯝ ꯂꯩꯗ
ꯎꯝ
ꯅꯣꯏꯗꯤ ꯍꯩꯒ ꯆꯥꯕ ꯐꯪꯕ꯭ꯔꯣ
ꯑꯩꯈꯣꯏ ꯅꯣꯅꯦꯗꯒꯤ ꯈꯔ ꯂꯩꯔ ꯂꯩꯔ ꯆꯥꯏ ꯅꯠꯇ꯭ꯔꯦ ꯆꯥꯕ ꯐꯪꯗ꯭ꯔꯦ
ꯑꯣ ꯑꯩꯈꯣꯏꯗ ꯂꯧꯕ ꯂꯥꯛꯑꯣ ꯍꯩꯅꯧ ꯌꯥꯝ ꯄꯥꯜꯂꯦ
ꯅꯣꯏ ꯂꯝꯗ ꯍꯧꯖꯤꯛ ꯆꯪꯕꯁꯨ ꯌꯥꯗꯅ
ꯍꯥꯥ
ꯍꯧꯖꯤꯛ ꯆꯪꯕ ꯌꯥꯕ꯭ꯔꯣ
ꯀꯩꯅꯣ ꯑꯩꯁꯦ ꯇꯝꯅ ꯂꯩꯔꯤꯅꯦ
ꯇꯝꯗ ꯂꯩꯌꯦ
ꯍꯣꯏ ꯑꯗꯨꯅꯅꯤꯅꯦ ꯑꯁ ꯅꯪꯖ‌ꯦ ꯑꯩ ꯇꯥꯝꯗ ꯂꯩ ꯍꯥꯏꯕꯅ ꯍꯧꯖꯤꯛꯐꯥꯎ ꯈꯪꯗ꯭ꯔꯤ
ꯑꯣ ꯑꯩꯗꯤ ꯑꯥꯗ ꯂꯩꯕ꯭ꯔꯥ ꯈꯪꯝꯕ ꯏꯔꯥꯡ ꯌꯥꯝ ꯀꯜꯂꯤꯗꯅ
ꯌꯥꯝ ꯇꯜꯂ‌ꯦꯗ
ꯑꯩ ꯑꯩꯅ ꯁꯤꯗ ꯅꯛꯅ ꯅꯪꯒ ꯌꯥꯝ ꯅꯛꯅ ꯂꯩꯔꯒ ꯈꯪ ꯈꯪꯉꯝꯗ꯭ꯔꯤꯁꯦ
ꯑꯩꯒ ꯌꯥꯝ ꯅꯛꯅ ꯂꯩꯔꯝꯃꯣꯏꯗ ꯑꯩꯗꯤ ꯂꯥꯞꯄꯤꯗ
ꯑꯩ ꯑꯩꯒꯤ ꯅꯨꯄꯥꯗ ꯍꯥꯏ ꯍꯥꯏꯔꯒ ꯐꯨꯍꯟꯕ ꯇꯥꯔꯦ
ꯑꯩ ꯐꯨꯍꯟꯒꯦ ꯍꯥꯏꯔ‌ꯣ
ꯍꯣꯏ
ꯀꯩꯒꯤ
ꯑꯁꯨꯛ ꯅꯛꯅ ꯂꯩꯔꯒ ꯈꯪꯅꯗ꯭ꯔꯤꯁꯦ
ꯈꯪꯅꯔꯛꯀꯅꯤ ꯍꯌꯦꯡ ꯅꯣꯡꯃ ꯍꯩ ꯆꯥ ꯂꯥꯛꯀꯦ
ꯆꯥꯕ ꯂꯥꯛꯑꯣ ꯅꯪꯒꯤꯗꯃꯛ ꯅꯪꯒꯤ ꯃꯃꯤꯡ ꯊꯥꯔꯒ ꯈꯥꯛꯑꯒ ꯊꯝꯃꯒꯦ
ꯍꯩꯅꯧ ꯄꯥꯝꯕꯤꯗꯨꯗ ꯑꯩꯒꯤ ꯃꯤꯡ ꯊꯥꯔ ꯈꯥꯝꯃꯣ
ꯍꯩꯅꯧ ꯄꯥꯝꯕꯤꯗꯨꯗ ꯅꯠꯇ꯭ꯔꯦ ꯍꯩꯅꯧꯗꯨꯗ
ꯑ‌ꯣ ꯍꯩꯅꯧꯗꯨꯅ ꯈꯥꯛꯑꯝꯃꯣ ꯑꯩꯈꯣꯏꯗꯤ ꯍꯩ ꯍꯩꯗꯤ ꯁꯨꯝ ꯄꯥꯝꯗꯕ ꯂꯩꯔ ꯂꯩꯔ ꯆꯥꯏ ꯍꯩ ꯆꯥꯔꯗꯤ
ꯎꯝ ꯄꯥꯝꯃꯨꯏꯍꯦ ꯄꯩꯁꯥ ꯄꯥꯝꯃꯨꯏ ꯑꯗꯨꯏ ꯁꯔꯨꯛꯄꯨꯗꯤ ꯑꯩꯈꯣꯏꯗ ꯂꯥꯛꯑꯣ ꯑꯗꯨꯒ ꯂꯩꯌꯣ ꯄꯩꯁꯥꯗꯣ ꯑꯩꯈꯣꯏꯗ ꯊꯝꯃꯝꯃꯣ
ꯂꯥꯛꯀꯦ ꯅꯣꯡꯃ ꯀꯣꯏꯕ ꯂꯥꯛꯀꯦ ꯑꯗꯨꯗꯤ ꯆꯥꯔꯒꯦ ꯅꯣꯏꯗ ꯄꯩꯁꯥ ꯊꯝꯅꯝꯃꯣ ꯍꯥꯏꯔꯣ ꯄꯩꯁꯥ ꯅꯣꯏꯗ ꯑꯣꯏꯅ ꯊꯝꯅꯝꯃꯣ ꯍꯥꯏꯔꯣ
ꯍꯣꯏ ꯅꯪ ꯕꯖꯥꯔꯗ ꯂꯩꯗꯧ ꯁꯔꯨꯛꯄꯨꯗꯤ ꯑꯩꯈꯣꯏꯗ ꯑꯗꯨꯝ ꯂꯦꯟꯅ ꯄꯩꯁꯥ ꯊꯝꯃꯝꯃꯒ ꯂꯦꯝꯅ ꯄꯨꯈ꯭ꯔꯣ
ꯑꯣ ꯌꯥꯏꯌꯦ ꯑꯗꯨꯖꯨ
ꯌꯥꯕꯒꯤꯅꯦ ꯑꯩꯅ ꯍꯥꯏꯔꯤꯁꯦ
ꯎꯝ ꯌꯥꯏ ꯀꯩꯗꯧꯔꯝꯃꯤꯅꯣ ꯍꯧꯖꯤꯛꯄꯣ
ꯍꯤꯞꯄꯒ ꯂꯩ ꯏꯆꯥꯁꯤꯡꯒ
ꯎꯝ ꯅꯪ ꯍꯁꯕ‌ꯦꯟꯗꯤ ꯊꯕꯛ ꯆꯠꯄ꯭ꯔꯣ
ꯍꯥꯥ
ꯅꯣꯏ ꯍꯁꯕꯦꯟꯗꯤ ꯊꯕꯛ ꯆꯠꯄ꯭ꯔꯣ
ꯇꯥꯗ꯭ꯔꯦ ꯅꯪꯒꯤ ꯅꯈꯣꯜꯁꯦ ꯑꯥꯗꯒꯤ ꯀꯔꯤ ꯀꯔꯤ ꯍꯥꯏꯁꯤꯔꯥ
ꯅꯣꯏꯒꯤꯅꯦ ꯍꯁꯕꯦꯟꯗꯤ ꯊꯕꯛ ꯆꯠꯄ꯭ꯔꯥ ꯍꯥꯏꯕ
ꯑꯣ ꯃꯥ ꯆꯤꯡ ꯗ ꯆꯠꯈꯤꯌ‌ꯦ
ꯑꯣ
ꯎꯗꯕ ꯀꯨꯏꯔꯦ ꯃꯁꯛ ꯐꯥꯎ ꯀꯥꯎꯔꯅꯤꯗ
ꯊꯣꯛꯔꯛꯇ꯭ꯔꯕ‌ꯣ ꯌꯨꯝꯗ ꯁꯨꯡꯊꯣꯛ
ꯇꯧꯔꯛꯇꯔꯤ ꯈꯪꯗꯦ ꯍꯟ ꯍꯟꯗꯛ ꯑꯃꯨꯛ ꯊꯧꯔꯛꯀꯗ꯭ꯔꯥ ꯅꯍꯥꯟ ꯆꯠꯈꯤꯕꯅꯦ
ꯏꯔꯥꯡꯖꯤꯅ ꯃꯔꯝ ꯑꯣꯏꯔ ꯊꯣꯛꯂꯛꯄ ꯌꯥꯗ꯭ꯔꯤꯔꯣ
ꯈꯪꯗꯦꯗ
ꯅꯨꯄꯤꯒ ꯊꯤꯔ ꯂꯩꯈ꯭ꯔꯥꯖꯥꯠꯂꯣ
ꯑꯁ ꯑꯩꯒꯤ ꯅꯨꯄꯥꯗꯤ ꯃꯁꯛ ꯊꯤꯕꯅꯦ ꯅꯨꯄꯤꯅꯒ ꯄꯥꯝꯃꯣꯏꯗ
ꯑꯣ
ꯅꯨꯄꯤꯁꯤꯡꯅ ꯄꯥꯝꯃꯣꯏꯗꯕꯒꯤ ꯔꯁꯤ ꯆꯦꯟꯕꯗ ꯂꯥꯛꯄꯅꯤ
ꯑꯣ ꯑꯗꯨꯗꯤ ꯌꯨꯝꯗ ꯅꯪ ꯑꯉꯥꯡꯒ ꯅꯪꯒ ꯈꯛꯇꯪ ꯂꯩꯔꯦ
ꯍꯣꯏ ꯃꯁꯛ ꯊꯤꯃꯟꯕꯒꯤ ꯑꯣ ꯑꯩꯅ ꯆꯤꯡꯗ ꯆꯠꯈ꯭ꯔꯣ ꯍꯥꯏꯅ ꯇꯥꯟꯒꯤꯕ
ꯑꯣ ꯑꯗꯨꯗ ꯆꯠꯈꯤꯕ
ꯍꯥꯥ
ꯑꯗꯨꯒ ꯆꯠꯈꯤꯔꯕ
ꯍꯣꯏ
ꯑꯣ
ꯈꯟꯅꯔꯒ ꯀꯣ
ꯑꯥ
ꯀꯔꯤꯒꯤ ꯅꯁꯛ ꯊꯤꯔꯒ ꯑꯩꯕꯨ ꯃꯣꯏꯊꯦꯝ ꯇꯧꯔꯒ ꯐꯥꯔꯤꯅꯣ ꯍꯥꯏꯅ ꯈꯠꯅꯔꯒ ꯆꯤꯡꯗ ꯊꯥꯈ꯭ꯔꯦ ꯀꯨꯏꯔꯔꯣꯏ ꯑꯃꯨꯛ ꯂꯥꯛꯑꯅꯤ
ꯑꯣ ꯅꯪꯁꯦ ꯃꯥꯅ ꯐꯥꯔꯤꯔꯣ
ꯑꯥ
ꯎꯝ
ꯃꯣꯏꯗꯤ ꯅꯨꯄꯅꯤꯗꯅ
ꯎꯝ ꯃꯥꯅꯤ ꯆꯍꯤ ꯀꯌꯥꯃꯨꯛ ꯁꯨꯔꯒꯦ ꯌꯨꯝ ꯄꯥꯟꯕ
ꯀꯨꯏꯗ꯭ꯔꯤ
ꯅꯪ ꯅꯁꯥꯗꯤ ꯆꯍꯤ ꯀꯌꯥ ꯁꯨꯔꯒꯦ
ꯑꯉꯥꯡ ꯂꯣꯏꯅ ꯑꯣꯏꯔꯤꯗ
ꯑꯗꯣ ꯑꯦꯕ꯭ꯔꯁꯟ
ꯑꯗꯨ ꯍꯣꯔꯦꯟ ꯍꯣꯔꯦꯟꯒꯤ ꯍꯣꯔꯦꯟ ꯑꯃꯨꯛ ꯇꯧꯕꯗ ꯇꯞꯅ ꯍꯥꯏꯕꯤꯔꯒꯦ
ꯁꯤ ꯂꯣꯏꯔꯒ ꯑꯃꯨꯛ ꯇꯧꯔꯛꯀꯦ ꯌꯥꯕ꯭ꯔꯥ
ꯌꯥꯏꯑꯦ ꯑꯗꯣ ꯅꯪꯒꯤ ꯅꯥꯈꯣꯟꯗꯣ ꯀꯔꯤꯒꯤꯔ ꯈꯪꯗꯦ ꯑꯩ ꯌꯥꯝ ꯄꯦꯟꯗꯦꯍꯦ
ꯑꯩ ꯈꯣꯟꯁꯦ ꯌꯥꯝ ꯇꯞꯄꯦ ꯑꯗꯨꯅꯅꯦ ꯈꯣꯟꯖꯦꯜꯁꯦ
ꯑꯩꯒꯤ ꯈꯣꯟꯗꯤ ꯁꯦꯡꯉꯝꯒꯅꯤꯀꯣ
ꯑꯥ
ꯅꯪ ꯀꯔꯤ ꯍꯥꯏꯔꯥ ꯂꯣꯟ ꯈꯣꯏꯕꯒꯤ ꯈꯛꯇꯪ ꯑꯣꯏꯔꯝꯃꯅꯤ ꯉꯥꯡꯕ ꯍꯩꯇꯕꯒ
ꯑꯩꯁꯦ ꯌꯥꯝ ꯐꯖꯅ ꯇꯥꯗ꯭ꯔꯕꯣ
ꯌꯥꯝ ꯃꯔ ꯇꯗꯤ ꯇꯏꯗ
ꯂꯧꯁꯟꯕ ꯋꯥꯕ
ꯈꯪꯗꯦ
ꯎꯝ ꯂꯪꯒꯣ
ꯅꯣꯏꯗꯧꯅ ꯌꯥꯝ ꯅꯥꯟꯅ ꯍꯥꯏꯕꯗꯤ ꯍꯩꯇ꯭ꯔꯤꯗꯅ
ꯆꯞ ꯃꯥꯟꯅꯩꯗ ꯑꯃꯒ ꯑꯃꯒ ꯂꯦꯡꯒ꯭ꯋꯦꯁ ꯆꯞ ꯃꯥꯟꯅꯩ ꯑꯩꯗꯤ ꯅꯣꯏꯒꯤ ꯇꯥꯕ ꯅꯨꯡꯉꯥꯏꯈꯤꯗꯤ ꯃꯥꯏꯅ ꯉꯥꯡꯕꯗꯣ
ꯑꯗꯨꯅ ꯇꯝꯃꯤꯅꯦ
ꯇꯝꯃꯤꯅꯦ ꯈꯔ ꯈꯔ ꯊꯣꯛꯑꯕꯣ ꯍꯧꯖꯤꯛꯄꯣ
ꯍꯥꯥ
ꯉꯥꯡꯃ ꯉꯝꯃꯕꯕ ꯍꯧꯖꯤꯛꯁꯦ
ꯇꯥꯗꯦ
ꯑꯈꯣꯏꯅ ꯉꯥꯡꯉꯤ ꯁꯨꯃꯥꯏꯅ ꯉꯥꯡꯕ ꯈꯔ ꯈꯔ ꯉꯝꯃꯛꯑꯕꯣ ꯍꯥꯏꯕ
ꯉꯡꯥꯡꯕꯗꯨꯣ ꯑꯗꯨꯝ ꯉꯥꯡꯗꯤ ꯉꯥꯡꯉꯒꯀꯣ ꯑꯗꯨꯝ ꯈꯣꯏꯕꯗꯣ ꯃꯊꯣꯡ ꯃꯔꯣꯡ ꯈꯪꯗꯕꯗꯣ ꯅꯣꯏꯅ ꯇꯥꯕꯗꯖꯨ ꯈꯪꯉꯝꯒꯅꯤꯗꯅ
ꯑꯥ ꯎꯝ ꯀꯩꯁꯨꯝ ꯆꯠꯇꯧ ꯂꯩꯇꯕ꯭ꯔꯣ
ꯂꯩꯇꯩꯗ ꯑꯗꯨꯝ ꯌꯨꯝꯗ ꯌꯨꯝ ꯁꯪꯉꯒꯦ
ꯌꯨꯝꯗ ꯌꯨꯝ ꯁꯪꯉ ꯂꯩꯔꯦ
ꯑꯗꯨꯝ ꯅꯨꯃꯤꯠ ꯈꯨꯗꯤꯡ ꯌꯨꯝ ꯁꯪꯉꯒ ꯂꯩ ꯀꯅꯥ ꯈꯪꯉꯤꯅꯤ ꯍꯦꯛ ꯆꯠꯊꯣꯛꯄꯗ ꯍꯨꯔꯥꯟ ꯅꯝꯗꯅ ꯍꯜꯂꯛꯄꯗ ꯌꯨꯝ ꯒꯁꯦ ꯂꯩꯔꯝꯗꯗꯅ
ꯑꯣ ꯍꯨꯔꯥꯟꯕ ꯌꯥꯝ ꯂꯩꯕ꯭ꯔꯥ
ꯍꯧꯖꯤꯛꯀꯥꯟꯗꯤ ꯍꯨꯔꯥꯟꯕ ꯑꯗꯨꯝ ꯂꯩꯌꯦꯗꯅ
ꯂꯩꯌꯦ ꯂꯩꯌꯦ ꯑꯗꯨꯕꯨꯗꯤ
ꯅꯣꯏꯔꯣꯝꯗꯗꯤꯗ ꯂꯩꯇꯕ꯭ꯔꯥ
ꯑꯩꯈꯣꯏ ꯁꯤꯗꯁꯨ ꯍꯨꯔꯥꯥꯟꯕ ꯃꯌꯥꯝ ꯂꯩ ꯑꯩꯈꯣꯏꯖꯨ ꯒꯦꯠ ꯂꯣꯜꯂ ꯆꯠꯇ꯭ꯔꯗꯤ ꯌꯥꯗ꯭ꯌꯦ ꯒꯦꯠꯁꯦ ꯁꯣ ꯂꯣꯟꯖꯜꯂꯝꯃꯦꯗꯅ ꯑꯗꯨꯒ ꯆꯠꯇ꯭ꯔꯗꯤ ꯌꯥꯗꯦ
ꯑꯗꯨꯅꯅꯦ ꯆꯞ ꯃꯥꯟꯅꯩꯌꯦꯕ ꯒꯦꯠꯄꯨꯗꯤ ꯂꯥꯏꯔꯤ ꯌꯨꯝꯒꯁꯦ ꯐꯛ ꯇꯅ ꯂꯧꯔꯝꯗꯅ ꯑꯩꯈꯣꯏꯗꯤ ꯆꯤꯡꯃꯤꯅꯤ ꯀꯗꯥꯏꯗ ꯂꯩꯒꯅꯤ ꯌꯨꯝꯒ ꯂꯩꯇ꯭ꯔꯗꯤ
ꯃꯥꯅꯤ ꯃꯥꯅꯤ
ꯑꯗꯨꯅ ꯌꯨꯝꯁꯤꯗ ꯑꯗꯨꯝ ꯁꯪꯉꯒ ꯂꯩꯔꯦ ꯎꯄꯥꯏ ꯂꯩꯇꯦ
ꯑꯗꯨ ꯆꯠꯊꯣꯛꯄ ꯈꯣꯠꯄ ꯑꯝꯇ ꯐꯪꯗ꯭ꯔꯦꯅꯦꯀꯣ
ꯎꯝ ꯍꯧꯖꯤꯛꯀꯥꯟꯗꯤ ꯀꯔꯤ ꯀꯔꯤ ꯍꯣꯠꯅꯔꯤꯒꯦ
ꯍꯧꯖꯤꯛꯀꯥꯟꯗꯤ ꯐꯥꯔꯃꯥꯁꯤ ꯐꯝꯃꯤꯌꯦ
ꯎꯝ
ꯐꯥꯔꯃꯥꯁꯤ ꯇꯧꯔꯤꯌꯦ
ꯑꯣ ꯑꯁ ꯍꯤꯗꯥꯛ ꯍꯤꯗꯥꯛ ꯍꯥꯏꯔꯛꯀꯦꯍꯦ ꯑꯗꯨꯗꯤ ꯍꯤꯗꯥꯛ ꯌꯥꯝ ꯂꯩꯔꯝꯒꯅꯤ ꯑꯩꯈꯣꯏ ꯍꯤꯗꯥꯛ ꯌꯥꯝ ꯆꯥꯏꯌꯦꯕ
ꯂꯩꯌꯦ ꯂꯩꯌꯦ ꯍꯥꯏꯔꯛꯑꯣ ꯅꯛꯑꯒꯗꯤ ꯊꯤꯟꯕꯤꯔꯛꯀꯦ ꯂꯥꯞꯄꯒꯗꯤ ꯊꯤꯟꯕ ꯆꯪꯕ ꯌꯥꯔꯣꯏꯌꯦ
ꯀꯩꯅꯣꯗ ꯊꯤꯜꯂꯛꯑꯣ ꯌꯥꯏ ꯐꯣꯟꯗ ꯑꯗꯨꯝ ꯊꯤꯜꯂꯛꯑꯣ
ꯐꯣꯟꯗ ꯑꯗꯨꯝ ꯊꯤꯜꯂꯛꯑꯣ
ꯍꯣꯏ ꯍꯧꯖꯤꯛꯀꯥꯟꯗꯤ ꯐꯣꯟꯒꯤ ꯃꯇꯝꯅꯤꯗꯅ
ꯑꯥ ꯐꯣꯟꯗ ꯑꯗꯨꯝ ꯊꯤꯜꯂꯛꯑꯕꯀꯣ
ꯑꯩꯈꯣꯏꯗꯤ ꯍꯤꯗꯥꯛ ꯃꯃꯤꯡ ꯈꯪꯗꯕ ꯂꯩꯁꯤꯜꯂꯛꯇ꯭ꯔꯦꯍꯦ ꯍꯤꯗꯥꯛ ꯌꯥꯝ ꯆꯥꯕꯒꯤ ꯑꯩꯗꯤ ꯑꯩꯗꯤ ꯁꯨꯡꯅꯥ ꯅꯥꯗꯦ ꯑꯗꯨꯕꯨ ꯅꯥꯒꯟꯕ ꯃꯤ ꯌꯥꯝ ꯂꯩꯕ
ꯑꯣ